ꯍꯨꯏꯁ
ꯍꯜꯂꯣ
ꯇꯥꯏ ꯇꯥꯏ
ꯀꯩꯗꯧꯔꯤꯅꯣ
ꯑꯁ ꯅꯪ ꯈꯣꯟꯖꯦꯜ ꯌꯥꯝ ꯄꯤꯛꯏꯅꯤ
ꯀꯔꯤ
ꯅꯪꯒꯤ ꯈꯣꯟꯖꯦꯜ ꯄꯤꯛꯑꯦꯕ
ꯗꯣꯁ ꯑꯩꯒꯤ ꯈꯨꯣꯟꯖꯦꯜ ꯄꯤꯛꯑꯦ
ꯍꯣꯏ ꯌꯥꯝ ꯂꯥꯎꯗꯦꯕ ꯅꯪ ꯏꯌꯥꯔꯄꯤꯁꯀ ꯍꯥꯞꯄ꯭ꯔ‌ꯣ
ꯍꯥꯞꯇꯦ ꯀꯩꯁꯨ ꯍꯥꯞꯇꯦ
ꯀꯩꯒꯤꯅꯣ ꯑꯗꯨꯗꯤ
ꯈꯪꯗꯦ ꯕꯣꯂꯌꯨꯝꯗꯣ ꯀꯩꯅꯣ ꯈꯪꯗꯦ
ꯑꯩ ꯅꯆꯤꯟꯗꯣ ꯊꯣꯝꯒꯅꯤꯀꯣ
ꯑ ꯀꯩ ꯍꯤꯟꯖꯥꯡ ꯆꯥꯔꯒꯦ ꯉꯁꯤ
ꯉꯥꯁꯤꯁꯦ ꯀꯩꯅꯣ ꯎꯝ ꯋꯥꯏꯠ ꯄꯝꯀꯤꯟꯔꯥ ꯈꯪꯗꯦ ꯏꯁꯀ꯭ꯋꯥꯁꯔꯥ ꯑꯗꯨꯝ ꯆꯥꯏ ꯅꯪꯗꯤ
ꯑꯩꯅ ꯈꯥꯃꯦꯟ ꯑꯁꯤꯟꯕꯒ ꯑꯂꯨ ꯀꯥꯡꯁꯣꯏ
ꯑꯁ ꯍꯧꯔꯝꯒꯥꯅꯤꯗꯥ ꯑꯗꯨꯗꯨ
ꯍꯥꯎꯕꯅꯦ ꯍꯣꯏ ꯑꯩꯅ ꯊꯣꯡꯕꯒꯤꯀꯣ
ꯍꯧꯋꯦꯕ
ꯍꯥꯎꯕꯅꯦꯕꯥ ꯑꯩꯅ ꯊꯣꯡꯕꯒꯤ
ꯅꯪ ꯆꯥꯛ ꯊꯣꯡꯕ ꯍꯩꯕꯔꯥꯅꯦ
ꯍꯩꯕꯅꯦ ꯌꯥꯝ ꯍꯩꯕꯅꯦ
ꯑꯗꯨꯗꯤ ꯑꯩꯁꯨ ꯆꯥꯕ ꯂꯥꯛꯀꯅꯤ ꯅꯣꯡꯃ
ꯂꯥꯛꯑꯣ ꯂꯥꯛꯑꯣ
ꯁ ꯑꯩ ꯂꯛꯄꯀꯥꯟꯗꯗꯤ ꯑꯩ ꯂꯥꯛꯄ ꯀꯥꯟꯗꯗꯤ ꯁꯥ ꯅꯠꯇ꯭ꯔꯗꯤ ꯑꯩꯗꯤ ꯆꯥꯗꯦ
ꯍꯣꯏ ꯄꯥꯏꯔꯒ ꯂꯑꯣ
ꯅꯪꯅ ꯇꯧꯊꯣꯛꯀꯗꯕꯅꯤꯅꯦ ꯀꯔꯤꯅꯣ
ꯄꯩꯁꯥ ꯄꯤꯌꯣ ꯑꯗꯨꯗꯤ
ꯅꯪꯅ ꯑꯗꯨꯁꯨ ꯄꯨꯊꯣꯛꯀꯗꯕ
ꯄꯨꯊꯣꯛꯅꯤꯡꯉꯥꯏ ꯂꯩꯇꯦ ꯑꯩꯁꯨ ꯀꯩꯅꯣꯅꯦ ꯂꯥꯏꯔꯕꯤ ꯑꯣꯏꯔꯥꯕꯅꯦ
ꯑꯗꯨꯗꯤ ꯑꯩꯁꯨ ꯂꯥꯛꯑꯔꯣꯏ
ꯅꯣꯏꯗꯤ ꯄꯩꯁꯥ ꯌꯥꯝ ꯀꯩꯅꯣ ꯂꯩꯔꯦꯗꯅ ꯊꯕꯛ ꯌꯥꯝ ꯀꯟꯅ ꯇꯧꯕꯒꯤ
ꯀꯅꯥꯅ ꯊꯕꯛ ꯇꯧꯋꯦ ꯍꯥꯏꯅꯣ
ꯑꯗꯨꯝ ꯈꯪꯑꯦ ꯅꯣꯏꯗ ꯅꯣꯡ ꯆꯨꯕ꯭ꯔꯥ
ꯅꯣꯡ ꯆꯨꯗꯦ ꯑꯩꯈꯣꯏꯗꯗꯤ
ꯑꯣ
ꯍꯧꯖꯦꯛꯇꯤ ꯆꯨꯔꯦ
ꯑꯁ ꯑꯗꯨ
ꯀꯔꯤꯅꯣ
ꯀꯔꯤꯁꯨ ꯅꯠꯇꯦ
ꯅꯪ ꯑꯩꯕꯨ ꯈꯪꯕ꯭ꯔꯣ
ꯈꯪꯗꯦ ꯀꯃꯥꯏꯅꯥ ꯈꯪꯒꯗꯣꯏꯅꯣ
ꯅꯪ ꯉꯥꯡꯕ ꯃꯑꯣꯡꯁꯦ ꯑ ꯑꯩꯅ ꯌꯥꯝ ꯈꯥꯡꯕꯩ ꯇꯥꯏꯇ ꯇꯧꯅꯤ
ꯌꯥꯝ ꯐ꯭ꯔꯦꯡ ꯑꯣꯏꯕꯅꯦꯀꯣ ꯑꯗꯨꯒꯤꯅꯦ
ꯂꯅ ꯑꯩꯁꯨꯅꯦ
ꯅꯪ ꯁꯨꯅꯦ
ꯑꯥꯎ
ꯑꯗꯨꯗꯤ ꯅꯣꯏꯒꯤ ꯄꯩꯁꯥꯗꯣ ꯈꯥꯏꯅꯔꯣꯗꯅ
ꯍꯥ
ꯄꯩꯁꯥꯗꯨ
ꯎꯝ
ꯈꯥꯏꯅꯔꯤꯁꯦ ꯍꯥꯏꯕ
ꯑꯩ ꯑꯗꯨꯃꯥꯏꯅ ꯉꯥꯡꯒꯅꯨ
ꯅꯪ ꯄꯩꯁꯥ ꯌꯥꯝ ꯄꯥꯏꯕ ꯅꯠꯇ꯭ꯔꯣ
ꯀꯗꯥꯗꯩꯅꯣ
ꯅꯣꯏ ꯕꯣꯜ ꯌꯦꯡꯗꯔꯤꯕꯣ ꯉꯁꯤ ꯕꯣꯜ ꯂꯩꯕ꯭ꯔꯣ
ꯕꯣꯜ ꯂꯩꯌꯦ ꯄꯨꯡ ꯑꯅꯤꯃꯛ ꯈꯥꯏ ꯍꯧꯖꯤꯛꯁꯨ ꯁꯥꯟꯅꯕꯅꯦ ꯑꯗꯣ ꯑꯩ ꯄꯨꯡ ꯑꯅꯤ ꯃꯈꯥꯏꯗꯩꯩ ꯑꯣꯏꯅ ꯌꯦꯡꯒꯦ ꯇꯧꯕꯅꯤ
ꯑꯣ ꯍꯧꯖꯤꯛꯕꯨꯗꯤ ꯗꯔꯀꯥꯔ ꯑꯣꯏꯗꯦꯀꯣ
ꯍꯧꯖꯤꯛ ꯌꯦꯡꯕꯗꯤ ꯅꯨꯡꯉꯥꯏꯔ ꯅꯨꯡꯉꯥꯏꯔꯅꯤ ꯑꯗꯨ ꯑꯩꯌꯦ ꯇꯤꯝ ꯅꯠꯇꯕ
ꯇꯦꯕ
ꯑꯁꯤ ꯅꯨꯄꯤꯁꯦ ꯀꯣ ꯑꯩꯒꯤ ꯋꯥꯕ ꯌꯦ ꯈꯦꯠꯅꯤꯡꯕꯣ
ꯎ ꯉꯁꯤꯗꯤ ꯊꯕꯛ ꯆꯠꯄ꯭ꯔꯣ
ꯇꯜꯂꯦ ꯍꯣꯏ ꯅꯨꯅꯨꯡꯇꯤ ꯆꯠꯄꯅꯤ
ꯅꯨꯡꯊꯤ ꯆꯠꯄꯅꯦ
ꯍꯣꯏ
ꯑꯣ ꯀꯩ ꯊꯕꯛ ꯇꯧꯕ꯭ꯔꯥ ꯀꯩ ꯊꯕꯛ ꯆꯨꯕ꯭ꯔꯥ ꯎꯝ ꯅꯪ ꯅꯪ ꯅꯠꯇ꯭ꯔꯗꯤ ꯍꯣꯏ
ꯀꯩꯒꯤꯅꯣ
ꯈꯪꯗꯦ
ꯑꯗꯨꯗꯤ ꯃꯅꯨꯡꯗ ꯋꯥꯔꯤ ꯑꯃ ꯂꯩꯌꯦꯀꯣ
ꯅꯣꯏ ꯅꯍꯥꯟ ꯀꯩꯅꯣꯗ ꯆꯠꯄ꯭ꯔꯥ
ꯍꯥ
ꯏꯁ ꯀꯩꯁꯨ ꯍꯥꯏꯗꯦ
ꯀꯩꯕ
ꯆꯛ ꯆꯥꯔꯕꯣ ꯍꯥꯏꯕ
ꯅꯪꯁꯦꯀꯣ
ꯑꯩꯁꯦ ꯀꯔꯤ
ꯅꯪ ꯀꯗꯥꯏꯗ ꯂꯩꯕꯔꯣ ꯀꯔꯝꯕ ꯖꯒꯥꯗ ꯂꯩꯅꯣ
ꯏꯁꯣꯔꯒꯤ ꯖꯒꯥꯗ
ꯍꯥ
ꯏꯁꯣꯔꯒꯤ ꯖꯒꯥꯗ
ꯁꯤ ꯅꯨꯄꯤ ꯑꯩ ꯃꯊꯪ ꯃꯄꯣꯛꯇ ꯇꯧꯔꯒꯣꯏ
ꯔꯔꯤ
ꯍꯥꯝ
ꯀꯔꯤ ꯀꯩ ꯍꯥꯏꯅꯣ
ꯌꯥꯔꯦ
ꯀꯔꯤ ꯌꯥꯕꯅꯣ ꯑꯩꯗꯤ ꯌꯥꯗꯦ
ꯑꯩꯗꯤ ꯌꯥꯔꯦ
ꯐꯒꯤ ꯇꯧꯕꯅꯤꯅ ꯌꯥꯝ ꯖꯦꯂꯤꯌꯁ ꯑꯣꯏꯕꯗꯣ ꯅꯨꯡꯉꯥꯏꯇꯕꯒꯤ
ꯑꯩꯁꯨ ꯐꯨꯁꯤ ꯇꯧꯕꯒꯅꯤ
ꯍ ꯍꯌꯦꯡ ꯍꯌꯦꯡꯁꯨ ꯊꯕꯛ ꯆꯠꯀꯩꯔꯣ
ꯍꯥ
ꯍꯌꯦꯡꯁꯨ ꯊꯕꯛ ꯆꯠꯇꯣꯏꯔꯣ
ꯅꯪꯒꯤ ꯈꯣꯟꯖꯦꯜ ꯀꯔꯤꯒꯤꯅꯣꯅꯦ
ꯍꯥꯏ ꯇꯥꯔꯕꯅꯦ
ꯑꯣ ꯑꯁ ꯆꯥꯛꯄꯨ ꯆꯥꯗ꯭ꯔꯣ ꯅꯪ
ꯆꯥꯏ ꯌꯥꯝ ꯆꯥꯕꯅꯦ ꯀꯨꯀꯔ ꯃꯉꯥ ꯆꯥꯕꯅꯦ ꯍꯥ
ꯅꯪꯒꯤ ꯈꯣꯟꯖꯦꯜꯁꯤ ꯌꯥꯗꯦꯕ
ꯑꯩꯒꯤ ꯈꯣꯟꯖꯦꯜ ꯌꯥꯗꯦ ꯅꯦꯠꯋꯥꯛ ꯀꯩꯅꯣ ꯇꯧꯕꯒꯤꯅꯦ
ꯅꯦꯠꯋꯥꯛ ꯅꯦꯠꯋꯥꯛꯅ ꯅꯠꯇꯦ
ꯅꯦꯠꯋꯥꯛꯅꯅꯦ
ꯅꯦꯠꯋꯥꯛꯇꯤ ꯆꯞꯇꯦꯕ ꯅꯦꯠꯋꯥꯛ ꯑꯣꯏꯔꯗꯤ ꯑꯗꯨꯝ ꯆꯠꯄꯅꯤꯅ ꯆꯠꯄ ꯀꯩꯅꯣ ꯇꯧꯗꯣꯏꯔꯤꯕ
ꯑꯣ ꯑꯩꯅ ꯑꯣꯏꯔꯝꯒꯅꯤ ꯑꯗꯨꯗꯤ
ꯅꯪꯒꯤ ꯈꯣꯟꯖꯦꯜꯗꯣ
ꯍꯣꯏ ꯇꯥꯕ ꯅꯨꯡꯉꯥꯏꯕ꯭ꯔꯥ ꯇꯨꯝꯅꯤꯡꯕ꯭ꯔꯥ
ꯑꯁ ꯚꯦꯔꯥꯅꯤꯀꯣ ꯅꯪ ꯍꯧꯖꯤꯛ
ꯍꯣꯏ ꯑꯗꯨ ꯃꯥꯅꯦ ꯆꯨꯝꯃꯦ
ꯑꯩꯉꯣꯟꯗ ꯈꯥꯏꯕ ꯁꯥꯔꯅꯨ
ꯑꯁ ꯈꯥꯏꯕ ꯅꯠꯇꯦ ꯑꯁꯦꯡ ꯑꯁꯦꯡꯕ ꯍꯥꯏꯕꯅꯦ
ꯉꯁꯥꯏꯗꯒꯤ ꯀꯞꯀꯦ ꯇꯧꯔꯒ
ꯀꯗꯥꯏꯗꯒꯤꯅꯣꯗ
ꯑꯩ ꯁꯤꯈ꯭ꯔꯅꯤ ꯑꯩ ꯁꯤꯔꯅꯤ ꯅꯪ ꯍꯥꯏꯗꯣ
ꯍꯧꯖꯤꯛꯇꯤ
ꯍꯥ
ꯀꯩꯗꯧꯔꯤꯅꯣ
ꯀꯔꯤ ꯇꯧꯔꯨꯅꯤ ꯇꯨꯝꯃꯒ ꯂꯩꯌꯦ ꯀꯩꯅꯣ ꯉꯥꯡꯒꯗꯕꯗꯣ ꯁꯠ ꯁꯠ ꯍꯥꯏꯔꯣ
ꯑꯁ ꯑꯦ ꯀꯩꯅꯣ ꯉꯥꯏꯕ ꯉꯝꯗ꯭ꯔꯕꯣ
ꯀꯔꯤꯅꯣ ꯑꯩꯁ ꯀꯩꯅꯣꯅꯦ
ꯁꯤ ꯀꯩꯅꯣ ꯑꯇꯣꯞꯄꯒ ꯃꯥꯟꯅꯗꯦꯕꯣ
ꯃꯅꯥꯏ ꯃꯅꯥꯏ
ꯃꯧ ꯑꯣꯏꯕꯒꯤꯀꯣ
ꯅꯨꯄꯤ ꯅꯨꯄꯤ ꯈꯨꯗꯤꯡ ꯗꯨꯝ ꯇꯧꯕꯅꯦ ꯑꯩꯈꯣꯏꯗꯗꯤ
ꯇꯧꯗꯦꯗ
ꯑꯩ ꯑꯩꯗꯤ ꯄꯨꯛꯆꯦꯜ ꯄꯨꯛꯆꯦꯜ ꯐꯥꯕꯒꯤꯀꯣ
ꯇꯧꯗꯦꯗ
ꯅꯨꯄꯤ ꯅꯨꯄꯤ ꯈꯨꯗꯤꯡ ꯄꯥꯝꯕꯅꯦ ꯑꯩꯉꯣꯟꯗ
ꯄꯥꯝꯗꯕꯒꯤ ꯌꯥꯝ ꯐ꯭ꯔꯦꯡ ꯇꯧꯕ ꯀꯩꯅꯣ ꯌꯥꯝ ꯐ꯭ꯔꯦꯡ ꯇꯧꯔꯒ ꯋꯥ ꯉꯥꯡꯕꯗꯣ ꯑꯗꯨꯒꯤꯅꯦ ꯄꯥꯝꯗꯕꯒꯤ ꯅꯪꯗꯤ ꯀꯩꯅꯣ ꯑꯉꯥꯡ ꯀꯌꯥ ꯁꯨꯔꯒꯦ
ꯑꯉꯥꯡꯂꯣ
ꯍꯣꯏ
ꯑꯉꯥꯡꯁꯦ ꯁꯤ ꯄ꯭ꯔꯤꯊꯤꯕꯤꯗ ꯂꯩꯔꯤꯁꯤꯡ ꯑꯩꯒꯤ ꯑꯉꯥꯡꯅꯤ
ꯑꯣ ꯅꯪꯒꯤ ꯅꯨꯄꯤꯗꯤ ꯑꯗꯨꯗꯤ
ꯎꯝ
ꯅꯪꯒꯤ ꯅꯨꯄꯤ ꯅꯠꯇꯨ
ꯑꯣ ꯑꯩꯒꯤ ꯅꯨꯄꯤꯁꯨ ꯁꯤꯅ ꯄꯨꯟꯊꯕꯤꯒꯤꯗ ꯏꯕꯨꯡ ꯅꯨꯄꯤꯁꯤꯡꯗꯣ ꯑꯩꯒꯤꯗ ꯄꯤꯔꯤ ꯃꯣꯏꯅ ꯑꯗꯨꯒ ꯑꯩꯒꯤ ꯏꯄꯥ ꯑꯩꯒꯤ ꯏꯄꯥꯗꯤ ꯇꯣꯉꯥꯟꯜꯂꯦ
ꯍꯥꯥ
ꯑꯗꯨꯒ ꯑꯩꯒꯤ ꯏꯄꯥꯗꯤ ꯇꯣꯡꯉꯥꯜꯂꯦꯕ
ꯏꯄꯥꯗꯤ ꯇꯣꯡꯉꯥꯜꯂꯦ
ꯍꯣꯏ
ꯑꯣ
ꯑꯩ ꯑꯩꯒꯤ ꯏꯄꯥꯗꯤꯦ ꯑꯩꯒꯤ ꯏꯄꯥꯗꯤ ꯑꯥ ꯀꯩꯕ
ꯍꯥꯏꯌꯨ ꯍꯥꯏꯌꯨ ꯍꯥꯏꯌꯨ
ꯑꯩꯒꯤ ꯏꯄꯥꯗ ꯑꯩꯒꯤ ꯏꯄꯥꯗꯤ
ꯅꯪꯉ ꯏꯄꯥ ꯅꯪꯉ ꯏꯄꯥ ꯅꯪꯉ ꯏꯄꯥ ꯅꯄꯥꯥꯗꯔꯣ ꯍꯜꯂ‌ꯣ
ꯌꯥꯔ‌ꯦ
ꯍꯥ
ꯌꯥꯔ‌ꯦꯕ
ꯅꯄꯥꯗꯔꯣ
ꯍꯣꯏ
ꯄꯥꯗ
ꯑꯣ ꯀꯩ ꯀꯩ ꯌꯦꯟꯖꯥꯡ ꯆꯥꯔꯒꯦ
ꯑꯃꯨꯛꯀ ꯀꯣ ꯏꯟꯖꯥꯡ ꯆꯔ‌ꯦ
ꯍꯥ
ꯈꯨꯃꯨꯗꯅ ꯀꯩ ꯌꯦꯟꯖꯥꯡ ꯆꯥꯔꯒꯦ
ꯑꯣ ꯁꯀ꯭ꯋꯥꯁ ꯆꯥꯏ
ꯏꯁꯀ꯭ꯋꯥꯁ ꯕꯨ ꯍꯤꯟꯖꯥꯡꯂꯣ
ꯍꯣꯏꯅꯦ ꯁꯀꯨ꯭ꯋꯥꯁ ꯏꯟꯖꯥꯡꯅ‌ꯦ
ꯑꯊꯤꯕ ꯀꯩꯅꯣꯗꯤ ꯏꯁꯀ꯭ꯋꯥꯁꯀꯨꯝꯕ ꯆꯥꯕꯅꯦ
ꯅꯪꯗꯤ
ꯑꯩꯗꯤ ꯆꯥꯛ ꯆꯥꯗꯦꯗ ꯑꯩꯈꯣꯏꯗꯤ ꯆꯥꯛ ꯆꯥꯗꯦ
ꯆꯛꯆꯥꯗꯦ
ꯍꯣꯏ
ꯀꯔꯤ ꯆꯥꯕꯔꯣ ꯑꯗꯨꯗꯤ
ꯏꯁꯤꯡ ꯏꯁꯤꯡ ꯆꯥꯏ
ꯅꯨꯡ ꯆꯥꯕꯔꯣ ꯑꯗꯨꯗꯤ
ꯏꯁꯤꯡ ꯆꯥꯏꯑꯌꯦ
ꯏꯁꯤꯡ ꯆꯥꯏ
ꯍꯣꯏ
ꯏꯁꯤꯡꯒ ꯅꯨꯡ ꯆꯥꯕ꯭ꯔꯣ
ꯅꯨꯡ ꯅꯨꯡ ꯊꯛꯑꯦ
ꯑꯗꯨꯗꯤ ꯕꯤꯔꯅꯤꯍꯦ ꯑꯗꯨꯗꯤ ꯅꯪꯁꯦ ꯀꯔꯝꯕ ꯄ꯭ꯂꯥꯟꯅꯤꯗꯒꯤ ꯂꯥꯛꯄꯅꯣ
ꯖꯨꯄꯤꯇꯔꯗꯒꯤ ꯂꯥꯛꯄꯅꯦ
ꯑꯁ ꯌꯨꯄꯤꯇꯔ ꯑꯗꯨꯒꯤꯅꯦ
ꯍꯣꯏ ꯇꯣꯉꯥꯜꯂꯦꯀꯣ ꯑꯩꯁꯦ
ꯇꯣꯡꯉꯥꯟꯗꯦꯗ
ꯇꯣꯉꯂꯦ ꯏꯃꯥꯟꯅꯕ ꯏꯃꯥꯟꯅꯕ ꯗꯅꯔ ꯁꯣꯁ ꯑꯃ ꯂꯩꯌꯦ ꯖꯨꯄꯤꯇꯔꯗ ꯑꯃ
ꯑꯥ
ꯅꯪꯁꯨ ꯄꯥꯝꯕ꯭ꯔꯣ ꯗꯥꯏꯅꯦꯁꯣꯔ
ꯗꯥꯏꯅꯣꯁꯣꯔꯗꯤ ꯏꯁ
ꯗꯥꯏꯅꯆꯣꯔꯁ ꯗꯥꯏ ꯗꯥꯏꯅꯁꯣꯔꯁꯒ ꯑꯦꯂꯤꯂꯤꯌꯥꯟ ꯑꯃ ꯂꯩꯌꯦ ꯑꯦꯂꯤꯌꯟꯕꯨꯗꯤ ꯑꯩꯒꯤ ꯕꯦꯁ ꯐ꯭ꯔꯦꯟꯅꯦꯀꯣ ꯃꯁꯛ ꯌꯥꯝ ꯐꯖꯕꯅꯦ
ꯑꯗꯨꯗꯤ ꯑꯗꯨꯗꯤ ꯅꯁꯛꯁꯨ ꯑꯦꯂꯤꯌꯥꯟꯒ ꯃꯜꯂꯝꯒꯅꯤ ꯑꯗꯨꯗꯤ
ꯍꯣꯏ ꯖꯨꯄꯤꯇꯔꯗ ꯂꯥꯛꯄꯒꯤ ꯍꯣꯏ
ꯑꯁ
ꯅꯪ